ꯇꯥꯕ꯭ꯔꯣ
ꯑ ꯑꯦꯁ ꯍꯧꯖꯤꯛꯇꯤ ꯃꯈꯣꯟ ꯀꯜꯂꯦꯍꯦ
ꯑꯁ ꯍꯧꯖꯤꯛꯇꯤ ꯄꯨꯔꯥ ꯍꯧꯖꯤꯛꯇꯤ ꯏꯅ꯭ꯔꯖꯤ ꯗ ꯗꯥꯏꯔꯦꯛ ꯀꯩꯅꯣꯅꯤꯅꯦ ꯀꯔꯤ ꯇꯧꯕ꯭ꯔꯣ ꯆꯥꯛ ꯆꯥꯔꯕ꯭ꯔꯣ
ꯆꯥꯛ ꯆꯥꯕ ꯂꯣꯏꯔꯒ ꯑꯁ ꯐꯝꯃꯤ ꯑꯁ ꯆꯥꯛꯀ ꯆꯪꯗ꯭ꯔꯦ
ꯀꯩꯗꯧꯔꯒꯦ ꯅꯥꯔꯕꯣ
ꯑꯁꯦꯡꯕꯅꯦ ꯆꯥꯛ ꯈꯤꯇꯪꯆꯥ ꯑꯁ ꯆꯪꯗꯦ
ꯅꯪ ꯌꯥꯝ ꯆꯥꯗꯕ ꯃꯑꯣꯡ ꯃꯥꯜꯂꯤꯅꯦ ꯀꯔꯤꯒꯤ ꯈꯤꯇꯪ ꯆꯥꯕ꯭ꯔꯥ
ꯆꯥꯅꯤꯡꯗꯕꯗꯨꯕꯨ ꯑꯁ
ꯑꯁ ꯌꯥꯔꯣꯏ ꯑꯗꯨꯗꯤ ꯅꯪ ꯅꯁꯥꯗꯣ ꯁꯣꯜꯂꯅꯤꯅꯦ ꯑꯗꯨꯃꯥꯏꯅ ꯇꯧꯔꯗꯤ
ꯇꯥꯅꯤꯡꯗ꯭ꯔ
ꯆꯪꯉꯣ ꯌꯥꯗꯔꯦ
ꯅꯝꯐꯨ ꯅꯝꯐꯨꯗ ꯆꯥꯎ ꯑꯩ ꯍꯥꯏꯕꯤꯌꯣꯔꯥ
ꯏꯁ ꯍꯥꯏꯔꯛꯑꯣꯅꯦ
ꯃꯨꯛꯄꯥꯡ ꯌꯦꯡꯉꯒ ꯆꯥꯋꯣ
ꯑꯗꯨꯁꯨ ꯍꯎꯇꯕꯅꯤꯗ
ꯀꯔꯤꯒꯤꯔꯅꯦ
ꯏꯟꯖꯡ ꯍꯥꯎꯇ꯭ꯔꯗꯤ ꯍꯥꯎꯇꯕꯅꯦ
ꯍꯤꯖꯥꯡ ꯍꯥꯎꯕ ꯃꯥꯜꯂꯤꯗ ꯅꯪ
ꯍꯥꯎꯇꯦ
ꯀ꯭ꯔꯤꯒꯤꯔꯥ ꯐꯖꯅ ꯊꯣꯡꯗꯕꯒꯤꯅꯦ ꯅꯪ
ꯊꯔꯣꯏ ꯆꯨꯞꯄꯗ ꯆꯤꯟꯒ ꯂꯣꯏꯅ
ꯐꯖꯅ ꯊꯣꯡꯕ ꯌꯥꯗꯕ꯭ꯔꯥ
ꯊꯣꯡꯕ ꯁꯔꯨꯛ ꯏꯔꯣꯝꯕꯅ ꯍꯥꯥꯎꯇ꯭ꯔꯣ
ꯑꯩ ꯑꯩꯖꯨ ꯑꯁ ꯄꯨꯛ ꯂꯥꯝꯕ ꯍꯧꯔꯦꯗ
ꯅꯪ ꯆꯛ ꯆꯥꯔꯕꯣ
ꯆꯥꯗ꯭ꯔꯤꯌꯦ ꯆꯥꯛ ꯆꯥꯗ꯭ꯔꯤ ꯑꯩꯗꯤ ꯆꯥꯛ ꯆꯥꯕꯗꯣ ꯑꯩ ꯍꯩꯇ꯭ꯔꯦ ꯆꯥꯅꯤꯡꯗ꯭ꯔꯦ
ꯅꯣꯏ ꯃꯈꯣꯏꯗꯤ ꯆꯥꯔꯨꯔꯅꯨ ꯑꯁ ꯑꯩꯗꯤ ꯏꯁ ꯆꯥꯗꯗꯤ ꯌꯥꯗꯦꯅꯦ
ꯎꯝ ꯍꯤꯟꯖꯥꯡ ꯍꯥꯎꯇ꯭ꯔꯗꯤ ꯑꯩꯗꯤ ꯆꯥꯅꯤꯡꯗꯦꯕꯣ ꯎꯍꯨꯝ
ꯑꯣ ꯆꯪꯗꯕ꯭ꯔꯣ
ꯍꯥꯥ
ꯆꯤꯟꯗ ꯆꯪꯔꯝꯃꯔꯣꯏ ꯑꯁ
ꯎꯝ ꯆꯤꯟ ꯑꯈꯣꯏꯒꯤ ꯈꯅꯥꯎꯖꯦ ꯌꯥꯗ꯭ꯔꯦꯕ ꯑꯍꯥꯎꯕ ꯊꯥꯗꯧꯑꯣ ꯑꯍꯥꯎꯕ ꯊꯥꯗꯧꯑꯣ ꯍꯥꯏ
ꯑꯁ ꯅꯪꯒꯤ ꯆꯤꯟꯖꯤꯗꯤ ꯋꯥ ꯉꯥꯡꯕꯖꯨ ꯌꯥꯝ ꯍꯩꯍꯦ
ꯍꯥꯥ
ꯅꯪꯒꯤ ꯆꯤꯟꯁꯤꯗꯤ ꯋꯥ ꯉꯥꯡꯕ ꯌꯥꯝ ꯍꯩꯕ
ꯑꯗꯨꯝ ꯍꯩꯕꯗꯨꯗꯤ ꯑꯩꯗꯤ ꯍꯥꯟꯅꯗꯒꯤ
ꯑꯁ ꯑꯗꯨꯅꯦ ꯑꯁ
ꯎꯝ ꯑꯁ ꯑꯁꯤꯒꯤꯅꯦ ꯑꯩꯅ ꯋꯥꯔꯤꯁꯦ ꯄꯨꯛ ꯃꯅꯨꯡꯗ ꯂꯩꯕ ꯄꯣꯠꯁꯤꯡꯁꯤꯅꯀꯣ ꯑꯩꯕꯨ ꯁꯥꯎꯔꯦꯕ ꯅꯪꯅ ꯆꯥꯕꯁꯤꯡꯖꯤꯗꯤ ꯍꯥꯎꯇꯕ ꯉꯥꯛꯇ ꯍꯥꯏ ꯑꯩꯕꯨ ꯁꯥꯎꯔꯦꯕ ꯃꯣꯏ ꯇꯨꯒꯤ ꯈꯪꯗ꯭ꯔꯦ ꯀꯔꯤ ꯇꯧꯁꯦꯔꯥ ꯑꯩ ꯃꯇꯦꯡ ꯈꯔ ꯄꯥꯡꯕꯤꯌꯣꯅꯦ
ꯀꯩ ꯃꯇꯦꯡ ꯄꯥꯡꯉꯣ ꯍꯥꯏꯅꯣ ꯍꯥꯏꯔꯛꯑꯣꯁꯦ ꯄꯥꯡꯕꯤꯒꯦꯁꯦ
ꯊꯣꯡꯉꯒ ꯄꯤꯕꯤꯌꯣ
ꯑꯁ ꯑꯩ ꯅꯥꯕ ꯐꯔ ꯀꯥꯟꯗ ꯄꯤꯕꯤꯒꯦꯍꯦ
ꯑꯗꯨ ꯅꯥꯕ ꯐꯔ ꯀꯥꯟꯗ ꯄꯤꯔꯛꯑꯣꯀꯣ
ꯍꯣꯏ ꯅꯣꯡꯃ ꯀꯧꯔꯒꯦ
ꯎꯝ ꯀ꯭ꯔꯤꯔꯥ ꯇ ꯍꯥꯏꯒꯦ ꯇꯧꯕꯗꯣ ꯑꯣ ꯉꯥ ꯊꯣꯡꯕꯗꯣ ꯉꯥ ꯊꯣꯡꯕꯗꯣ ꯅꯪꯅ ꯊꯣꯡꯕ ꯍꯥꯎꯕ꯭ꯔꯥ
ꯑꯁ ꯍꯥꯎꯕ꯭ꯔꯥ ꯍꯥꯎꯇꯕ꯭ꯔꯣ ꯗꯣ ꯇ꯭ꯔꯥꯏ ꯇꯧꯔꯣ ꯀꯩꯅꯣ
ꯑꯩ ꯅꯪꯅ ꯅꯪꯅ ꯊꯣꯡꯕꯒꯤ ꯅꯪꯅ ꯊꯣꯡꯕ ꯃꯑꯣꯡꯗꯣ ꯍꯥꯏꯔꯛꯑꯣꯅꯦ ꯀꯃꯥꯏꯅ
ꯏꯁ ꯑꯁ ꯑꯩꯗꯤ ꯑꯗꯨꯃꯥꯏ ꯍꯥꯏꯕꯗꯤ ꯍꯩꯇꯦꯍꯦ
ꯑꯗꯨ ꯃꯊꯪ ꯃꯊꯪ ꯊꯥꯗꯕꯗꯣ ꯍꯥꯏꯔꯣ ꯇꯤꯜꯂꯧꯒꯨꯝꯕ ꯃꯣꯔꯣꯛ
ꯑꯁ
ꯍꯥꯏꯔꯣ ꯉꯥꯗꯨ ꯀꯔꯤ ꯉꯥ ꯍꯥꯎꯕ꯭ꯔꯕ ꯀꯔꯤ ꯉꯥꯅ ꯍꯥꯎꯕ꯭ꯔꯕ
ꯉꯥꯗꯗꯤ ꯈꯥꯉꯦꯟ ꯑꯁꯤꯟꯕꯗꯣ ꯍꯥꯞꯄꯣ ꯑꯗꯨ ꯍꯥꯎꯅꯤ
ꯑꯣ ꯑꯗꯨ ꯈꯛꯇ
ꯑꯗꯨ ꯅꯠꯇꯦꯍꯦ
ꯊꯥꯎꯒꯨꯝꯕ ꯍꯥꯞꯄꯣꯏꯗ꯭ꯔꯣ
ꯊꯥꯎ ꯍꯥꯞꯄꯅꯤ ꯊꯥꯎ ꯁꯥꯕ ꯂꯣꯏꯔꯒ ꯄꯤꯌꯥꯁ ꯅꯠꯇ꯭ꯔꯒ ꯖꯦꯔꯥ ꯍꯥꯟꯅ ꯍꯥꯞꯄꯅꯤ ꯑꯗꯨꯒ ꯈꯔ ꯄꯤꯌꯥꯁꯇꯣ ꯈꯔ ꯀꯥꯔꯛ ꯇꯧꯔꯀꯥꯟꯗ ꯎꯝ ꯑꯥ ꯁꯤꯡꯅꯦ ꯆꯅꯝꯅꯦ ꯊꯥꯗꯔꯣ ꯑꯗꯨꯒ ꯉꯥꯛꯇꯪ ꯑꯣꯜꯂꯅꯤ ꯑꯣꯜꯂꯒ ꯀꯩꯅꯣ ꯇꯣ ꯎꯝ
ꯎꯝ
ꯃꯁ꯭ꯂꯥꯒꯨꯝꯕ ꯊꯥꯗ ꯀꯦꯔ ꯈꯥꯃꯦꯟꯗꯣ ꯄꯤꯛꯇꯛ ꯄꯤꯛꯇꯛ ꯁꯣꯏꯔꯒ ꯐ꯭ꯂꯦꯚꯔꯒꯤꯗꯣ ꯑꯗꯨꯗ ꯍꯥꯞꯄꯣ
ꯂꯣꯏꯔꯝꯕꯣ ꯑꯗꯨꯒ
ꯑꯗꯨꯒ ꯑꯣꯅ꯭ꯌꯟ ꯑ ꯀꯩꯅꯣꯗꯣ ꯇꯣꯃꯦꯇꯣꯗꯣ
ꯑꯥ
ꯀꯩꯅꯣ ꯎꯝ ꯉꯥꯛꯇꯪ ꯉꯧꯔꯒ ꯈꯔ ꯃꯨꯟꯂꯛ ꯇꯧꯔꯗꯤ ꯉꯥꯗꯣ ꯊꯥꯗꯔꯣ ꯑꯗꯨꯒ ꯅꯪꯅ ꯎꯝ ꯃꯆꯨꯒꯨꯝꯕ ꯃꯁꯂꯥꯒꯨꯝꯕ ꯍꯥꯞꯄꯁꯨ ꯌꯥꯏ ꯑꯗꯣ ꯍꯥꯟꯅ ꯈꯃꯦꯟ ꯑꯁꯤꯕꯗꯣ ꯍꯥꯞꯇ꯭ꯔꯤꯉꯩꯗ ꯍꯥꯞꯄꯁꯨ ꯌꯥꯏ
ꯑꯣ ꯑꯗꯨꯗꯤ ꯑꯗꯨꯝ ꯌꯥꯔꯕꯣ
ꯀꯨꯏꯅ ꯇꯥꯎꯕ ꯌꯥꯗ ꯉꯥꯅꯤ ꯀꯣ ꯀꯨꯏꯅ ꯇꯥꯎꯗꯤ ꯄꯦꯠ ꯀꯩꯅꯣ ꯇꯧꯕꯅꯦ
ꯎꯝ ꯎꯝ ꯇꯣꯏꯕ
ꯎꯝ ꯆꯣꯏꯕꯅꯦꯕ ꯉꯍꯥꯛꯇꯪ ꯉꯧꯔꯒ ꯏꯁꯤꯡ ꯍꯥꯞꯄꯒ ꯐꯨꯜꯂꯣ ꯑꯗꯨꯒ ꯏꯁꯄ꯭ꯔꯤꯡ ꯑꯣꯅꯤꯌꯟꯒꯨꯝꯕ ꯆꯥꯅꯕ ꯍꯥꯞꯄꯣꯑꯣ
ꯎꯝ ꯇꯤ ꯂꯣꯏꯔꯕ
ꯑꯩ ꯅꯣꯡꯃ ꯊꯣꯡꯕꯤꯒꯦ ꯅꯣꯏ
ꯑꯣ ꯅꯣꯡꯕꯗ ꯈꯪꯒꯅꯦꯕꯀꯣ
ꯎꯝ
ꯍꯥꯎ ꯑꯣꯝꯗꯔꯥꯗꯤ
ꯍꯥꯎꯔꯝꯗ꯭ꯔꯗꯤ ꯍꯥꯎꯔꯝꯗ꯭ꯔꯦꯅ
ꯎ ꯑꯗꯨꯗꯤ ꯂꯣꯏꯅ ꯍꯨꯟꯗꯣꯛꯑꯅꯤ
ꯑ
ꯍꯥꯎ ꯉꯥꯗꯣ ꯎꯝ ꯃꯨꯜꯂꯝꯗ꯭ꯔꯗꯤ
ꯃꯨꯜꯂꯝ ꯃꯨꯟꯗꯣꯏꯅꯤ ꯉꯥꯏꯍꯥꯛ ꯁꯧꯗꯣꯏꯅꯤ ꯀꯩꯅꯣ ꯊꯥꯔꯇꯤ ꯃꯤꯅꯤꯠꯔꯥ
ꯎꯝ ꯎꯝ ꯍꯥꯥ ꯅꯣꯡꯃ ꯅꯣꯡꯃ ꯌꯦ ꯑꯩꯗꯤ ꯉꯥ ꯌꯥꯝ ꯊꯣꯡꯗꯦ ꯑꯩꯗꯤ ꯉꯥꯁꯦ ꯌꯥꯝ ꯄꯥꯝꯗꯦꯀꯣ
ꯗꯨꯗꯤ ꯀꯩ ꯄꯥꯝꯃꯤꯕ
ꯑꯩꯔꯣ ꯑꯣꯛ
ꯑꯣꯛ ꯈꯛꯇ
ꯑꯣ ꯈꯛꯇ ꯑꯣꯛꯇꯨ ꯑꯣꯛꯇꯤ ꯑꯩꯗꯤ ꯃꯁꯂꯥꯒꯨꯝꯕ ꯍꯥꯞꯇꯕꯤꯗ ꯊꯣꯡꯕ ꯊꯣꯡꯕ ꯈꯛꯇꯅꯤ ꯃꯁꯂꯥ ꯍꯥꯞꯄꯗꯤ ꯊꯣꯡꯗꯦ ꯑꯩꯅ ꯊꯣꯡꯕꯗꯤ ꯍꯋꯥꯏꯖꯥꯔ ꯍꯥꯞꯄꯦ ꯑꯣꯛ ꯊꯣꯡꯕꯗꯣ
ꯎꯝ
ꯋꯥꯏꯖꯥꯔꯒ ꯁꯣꯏꯕꯨꯝ ꯑꯀꯪꯕ ꯍꯥꯞꯇꯦ ꯍꯥꯎꯕꯅꯦ ꯑꯗꯨꯗ
ꯑꯩꯗꯤ ꯑꯗꯨꯃꯥꯏꯅ ꯆꯥꯗ꯭ꯔꯤꯅꯦ ꯍꯋꯥꯏꯖꯥꯛ ꯍꯥꯞꯄꯒ
ꯑꯗꯨꯗꯣ ꯍꯥꯔꯁꯨ ꯍꯥꯎ ꯎꯝ ꯑꯗꯨꯒ ꯃꯣꯔꯣꯛ ꯑꯉꯥꯡꯕ ꯑꯀꯪꯕ ꯌꯥꯝ ꯁꯥꯡꯕꯗꯣ
ꯎꯝ
ꯑꯗꯨꯒꯨꯝꯕꯗꯣ ꯎꯝ ꯀꯩꯅꯣ ꯇꯧꯅꯤꯡꯉꯥꯏ ꯏꯁꯤꯡꯗ ꯐꯨꯠꯂꯒ__ ꯎꯝ ꯅꯩꯔꯒꯀꯣ ꯂꯣꯏꯔꯒ ꯊꯥꯗꯕꯗꯣ ꯃꯆꯨꯗꯣ ꯎꯝ__ ꯀꯩꯅꯣ ꯑꯣꯏꯕꯅꯦ ꯉꯥꯡꯕꯅꯦ ꯃꯆꯨꯗꯣ ꯃꯆꯨ ꯐꯖꯕ__ ꯀꯂꯦꯟ ꯁꯇꯥꯜꯗ ꯊꯣꯝꯕꯅꯤ ꯑꯗꯨꯃꯥꯏꯅ꯫
ꯍꯣꯏ ꯑꯗꯨꯃꯥꯏꯅ ꯊꯣꯡꯒꯠꯂꯦ ꯍꯣꯏ꯫
ꯃꯣꯏꯗꯤ ꯎꯝ ꯃꯁ꯭ꯂꯥꯒꯨꯝꯕ ꯍꯥꯞꯇꯦꯕ꯫ ꯑꯗꯨ ꯃꯆ꯭ꯂꯥ ꯍꯥꯞꯇꯁꯨ ꯍꯥꯎꯋꯦꯗ ꯀꯣ꯫
ꯅꯣꯏ ꯉꯥꯅꯨꯗꯤ ꯆꯥꯕ꯭ꯔꯣ꯫
ꯉꯥꯅꯨꯁꯦ ꯉꯥꯅꯨꯗꯤ ꯍꯥꯎꯕꯅꯦ꯫
ꯑꯩꯈꯣꯏ ꯑꯩꯈꯣꯏꯁꯥ ꯑꯩꯈꯣꯏ ꯂꯩꯀꯥꯏꯗꯗꯤꯀꯣ__
ꯑꯝ꯫
ꯉꯥꯅꯨ ꯗꯣ ꯍꯥꯞ ꯀꯦꯖꯤꯒꯨꯝꯕ ꯂꯧꯕ ꯌꯥꯔꯦ꯫
ꯎꯝ ꯐꯌꯦꯀꯣ꯫
ꯑꯩꯗꯤ ꯌꯥꯝ ꯆꯥꯈ꯭ꯔꯦ ꯍꯟꯗꯛ ꯆꯥꯅꯤꯡꯗꯦ ꯀꯦꯖꯤ ꯇꯪꯈꯥꯏ ꯀꯦꯒꯤ ꯇꯥꯡꯈꯥꯏꯗ ꯇꯨ ꯊꯥꯔꯇꯤ ꯑꯣꯏꯕꯅꯤ꯫
ꯀꯨꯏꯔꯦꯗ ꯉꯥꯅꯨ ꯆꯥꯗꯕ꯫
ꯑꯩ ꯍꯟꯗꯛ ꯆꯍꯤꯒꯤ ꯑꯍꯨꯝ ꯃꯔꯤ ꯆꯥꯔꯝꯅꯤ
ꯎꯝ ꯅꯪꯗꯤ ꯅꯨꯡꯉꯥꯏꯅ ꯌꯥꯝꯅ꯫
ꯕꯣꯏꯂꯔꯒꯨꯝꯕ ꯆꯥꯅꯤꯡꯗꯕꯗꯣ ꯑꯗꯣ꯫
ꯍꯣꯏ ꯕꯣꯏꯂꯔ ꯑꯩꯗꯤ ꯎꯄꯥꯏ ꯂꯩꯇꯕꯒꯤ ꯑꯗꯨꯝ ꯕꯣꯏꯂꯔ ꯆꯥꯔꯦ꯫ ꯕꯣꯏꯂꯔꯗꯣ ꯑꯗꯨꯝ ꯊꯥꯎ ꯈꯔ ꯌꯥꯝꯃꯒ ꯅꯞ ꯅꯞ ꯂꯥꯎꯅꯥ ꯉꯧꯕꯗꯣ ꯑꯂꯨꯒꯥ
ꯎꯝ
ꯑꯗꯨꯗꯣ ꯍꯥꯎꯋꯦ ꯕꯣꯏꯂꯔꯗꯗꯤ ꯗꯨ ꯗꯨ ꯅꯠꯇ꯭ꯔꯗꯤ ꯆꯥꯅꯤꯡꯗꯦꯗ ꯆꯝꯐꯨꯠ ꯀꯨꯝꯕꯗꯤ ꯇꯜꯂꯦ ꯃꯅꯝ ꯑꯃ ꯂꯩꯌꯦꯕꯀꯣ꯫
ꯑꯣ ꯅꯝꯊꯤꯕꯅꯦ ꯃꯥꯒꯤ ꯃꯅꯝ ꯑꯃ ꯊꯣꯛꯄꯥꯅꯤ ꯊꯣꯛꯄꯥꯅꯤ
ꯅꯨꯡꯁꯤꯌꯦ꯫
ꯃꯅꯝ ꯑꯃ ꯊꯣꯛꯄꯅꯤ ꯍꯥꯏꯕ꯫
ꯑꯣ ꯅꯪ ꯃꯅꯝꯗꯣ ꯑꯩꯗꯤ ꯅꯨꯡꯁꯤꯕ꯭ꯔꯥ ꯈꯟꯕꯔ
ꯑꯦ ꯀꯅꯥꯅ ꯕ꯭ꯔꯣꯏꯂꯔ ꯑꯃꯅꯝ
ꯃꯥꯗꯤꯀꯣ ꯌꯥꯝ ꯆꯥꯗꯤ ꯃꯊꯤ ꯃꯅꯝ ꯅꯝꯃꯦ꯫
ꯑꯁ ꯑꯩꯗꯤ ꯄꯥꯅ ꯆꯥꯗꯦ ꯕ꯭ꯔꯣꯏꯂꯔꯗꯤ꯫
ꯌꯦꯔꯨꯝꯁꯨꯀꯣ ꯐꯨꯠꯄꯗꯣ ꯌꯥꯝ ꯆꯥꯔꯗꯤ ꯊꯤ ꯃꯅꯝ ꯅꯝꯕꯅꯦ꯫ ꯍꯨꯝ ꯆꯥꯗꯦ ꯃꯤꯅ ꯍꯥꯏꯕꯅꯤ꯫
ꯑꯁ ꯅꯪ ꯆꯥꯔꯝꯗꯧ ꯃꯥꯜꯂꯦ ꯏꯁ꯫
ꯎꯝ ꯑꯩ ꯌꯦꯔꯨꯝ ꯐꯨꯠꯄꯗꯣ ꯆꯥꯛꯀ ꯆꯥꯕ ꯍꯥꯎꯋꯦ꯫ ꯑꯦꯔꯨꯝ ꯃꯥ ꯈꯛꯇ ꯆꯥꯕꯗꯨꯗꯤ ꯍꯥꯎꯇꯦ꯫ ꯑꯅꯤ ꯑꯍꯨꯝ ꯑꯅꯤ ꯑꯍꯨꯝꯒꯨꯝꯕꯗꯤ ꯆꯥꯕ ꯉꯝꯒꯅꯤ꯫ ꯑꯣ ꯃꯔꯤꯒꯨꯝꯕ ꯉꯝꯒꯦꯔꯥ ꯌꯥꯝꯃꯗꯤ
ꯅꯦꯛꯁ ꯚꯥꯏꯅ ꯌꯥꯝ ꯍꯜꯂꯛꯑꯦ ꯀꯩꯅꯣ ꯄ꯭ꯂꯦꯠ ꯑꯃ ꯆꯥꯔꯣ ꯀꯩꯅ꯫
ꯄ꯭ꯂꯦ ꯑꯃꯗꯤ ꯇꯜꯂꯦꯗ ꯊꯤ ꯃꯅꯝ ꯅꯝꯒꯅꯤ꯫ ꯅꯨꯡꯁꯤꯠꯁꯨ ꯀꯥꯔꯅꯤ ꯗꯨꯗꯤ꯫
ꯃꯣꯏꯖꯨ ꯊꯣꯛꯑꯥꯅꯤ꯫
ꯃꯣꯏ ꯊꯣꯛꯑꯁꯨ ꯅꯊꯟꯗ ꯂꯩꯕꯅꯤꯅ ꯅꯪꯅ ꯑꯗꯨꯝ ꯅꯝꯕ ꯇꯥꯕꯅꯤ꯫
ꯃꯣꯏꯗꯣ ꯃꯅꯝ ꯃꯅꯝꯗꯤ ꯅꯨꯡꯁꯤꯕꯅꯦꯕ꯫
ꯃꯈꯣꯟꯗꯣ ꯃꯤꯅ ꯇꯥꯏꯌꯦꯕ ꯔꯨꯝ ꯑꯇꯣꯞꯄꯗ ꯀꯟꯕꯒꯤꯀꯣ
ꯇꯥꯗꯅꯕ ꯎꯝ ꯇꯨꯃꯤꯟ ꯇꯨꯃꯤꯟꯅ ꯎꯝ
ꯅꯣꯛ ꯋꯦꯕꯥ ꯃꯣꯏꯅꯀꯣ ꯑꯩꯁꯨ ꯏꯀꯥꯏꯕꯟ ꯌꯦ ꯌꯦꯔꯨꯝ ꯆꯥꯗ꯭ꯔꯦ ꯑꯩ
ꯑꯁ
ꯆꯥꯗꯤ ꯆꯥꯅꯤꯡꯕꯅꯤꯅ ꯀꯥꯏꯕꯒꯤ ꯆꯥꯕ ꯉꯝꯗꯥꯔꯦ ꯑꯩꯗꯣ
ꯑꯗꯣ ꯃꯔꯛ ꯑꯥ ꯅꯨꯡꯗꯥꯡꯗ ꯑꯥ ꯇꯞꯅ ꯇꯞꯅ ꯊꯣꯛꯄ ꯌꯥꯗ꯭ꯔ ꯑꯗꯨꯗꯤ?
ꯇꯞꯅ ꯇꯞꯅ ꯊꯣꯛꯄꯗꯨ ꯃꯈꯣꯟ ꯀꯟꯅ ꯊꯣꯛꯑꯦ꯫ ꯎꯄꯥꯏ ꯂꯩꯇꯦꯕ ꯑꯈꯣꯏ ꯊꯨꯟꯗꯣ ꯀꯟꯇ꯭ꯔꯣꯜ ꯇꯧꯕꯉꯝ
ꯉꯝꯅꯕ ꯍꯣꯠꯅꯒꯗꯧꯕꯅꯤꯅꯦ ꯀꯩꯅꯣ
ꯑꯗꯨ ꯉꯝꯕꯗꯣ ꯑꯩ ꯉꯝꯗ꯭ꯔꯦꯕ ꯑꯗꯨꯒꯤ ꯏꯀꯥꯏꯕ
ꯑꯁ
ꯏꯀꯥꯏꯕꯅ ꯉꯝꯗ꯭ꯔꯦꯕ ꯑꯩꯁꯦ
ꯑꯗꯨꯗꯤ ꯅꯪ ꯌꯦꯔꯨꯝ ꯆꯥꯗ꯭ꯔꯦꯅꯦ?
ꯑꯣꯏꯔꯨꯝ ꯆꯥꯗ꯭ꯔꯦ ꯀꯨꯏꯔꯦ ꯆꯥꯗꯕ ꯌꯦꯔꯨꯝ ꯆꯥꯗ ꯑꯧ ꯑꯂꯨ ꯑꯣꯏꯅ ꯆꯥꯔꯦ ꯍꯧꯖꯤꯛꯇꯤ
ꯑꯩ ꯌꯦꯔꯨꯝꯒꯤ ꯃꯍꯨꯠꯇꯣ?
ꯎꯝ ꯑꯂꯨ ꯑꯂꯨ ꯅꯁꯨ ꯈꯔ ꯍꯣꯡꯉꯦ ꯍꯥꯏꯅꯀꯣ ꯑꯂꯨꯅ ꯑꯗꯨꯝ ꯆꯥꯔꯦ꯫ ꯍꯛꯁꯨ ꯑꯂꯨ ꯃꯥꯜꯂꯦ ꯎꯍꯨꯝ
ꯑꯁ ꯌꯥꯝ ꯍꯩꯔꯦꯅꯦ
ꯎꯝ ꯀ꯭ꯔꯤ ꯇꯧꯔꯨꯅꯤ ꯁꯥꯁꯨ ꯁꯥꯏꯌꯦ ꯑꯁ
ꯑꯗꯨꯗꯤ ꯅꯪ ꯑꯂꯨ ꯂꯩꯕꯗ ꯀꯦ ꯖꯤ ꯑꯅꯤ ꯍꯨꯝ ꯂꯩꯔꯝꯒꯅꯤꯅꯦ?
ꯂꯩꯔꯦ ꯕꯣꯔꯥ ꯑꯃ ꯂꯩꯌꯦ꯫
ꯑꯁ
ꯗꯨ ꯐꯥꯎꯕ ꯆꯥꯕ ꯀꯣꯟꯅꯗ꯭ꯔꯦ
ꯑꯁ ꯊꯥ ꯀ꯭ꯌꯥ ꯆꯥꯒꯦꯗꯣ?
ꯅꯨꯃꯤꯠ ꯅꯤꯅꯤ ꯑꯥ ꯍꯞꯇꯥ ꯑꯃꯈꯛꯇꯅꯦ ꯑꯩ ꯆꯥꯕ ꯕꯣꯔꯥ ꯑꯃ
ꯆꯥꯛ ꯊꯣꯛꯗ꯭ꯔꯕꯣ?
ꯆꯥꯛꯀꯥ ꯑꯝꯇꯥ ꯆꯗ꯭ꯔꯦ ꯑꯂꯨ ꯉꯛꯇ